ꯇꯥꯕ꯭ꯔꯣ
ꯇꯥꯢꯌꯦ꯫
ꯀꯔꯤ ꯇꯧꯔꯤꯒꯦ꯫
ꯆꯥꯛ ꯆꯥꯒꯦ ꯇꯧꯕꯅꯦ ꯑꯗꯣ ꯃꯤ ꯑꯅꯤ ꯂꯥꯛꯇ꯭ꯔꯤꯕ ꯑꯗꯨꯒꯤ
ꯑꯣ ꯃꯤ ꯑꯅꯤ ꯂꯥꯛꯇ꯭ꯔꯤ ꯍꯧꯖꯤꯛ ꯐꯁꯨ
ꯍꯣꯏ
ꯀꯩꯒꯤ꯫
ꯈꯪꯗꯦ ꯃꯣꯏꯗꯣ ꯊꯕꯛ ꯆꯤꯟꯕ ꯃꯥꯜꯂꯤꯅꯦ꯫
ꯑꯣ ꯅꯪꯗꯤ ꯊꯕꯛ ꯆꯦꯡꯗꯦ꯫
ꯑꯩꯗꯤ ꯊꯕꯛ ꯆꯤꯟꯗꯦꯗ
ꯎꯝ ꯅꯣꯏꯗꯤ ꯉꯁꯤ ꯀꯩꯀꯩ ꯇꯧꯔꯒ ꯂꯩꯕ꯭ꯔꯣ ꯑꯗꯨꯗꯤ
ꯉꯗꯤ ꯍꯦꯡꯒꯣꯜꯗ ꯁꯦꯡꯕ ꯆꯠꯄ
ꯑꯣ ꯋꯥꯕ꯭ꯔꯣ
ꯅꯣꯏꯗꯤ ꯀꯩ ꯋꯥꯏ
ꯋꯥꯕ꯭ꯔꯣ
ꯐꯖꯅ ꯋꯥꯔꯦ꯫
ꯑꯣ ꯑꯣ ꯑꯩꯈꯣꯏꯗꯤ ꯑꯦꯛꯖꯥꯝ ꯊꯥꯕ ꯆꯠꯄꯅꯦ꯫
ꯑꯣ ꯀꯩ ꯀꯔꯤ ꯑꯦꯛꯖꯥꯝꯅꯣ꯫
ꯁꯦꯃꯦꯁꯇꯔꯒꯤ ꯑꯦꯛꯖꯥꯝꯅꯤ꯫
ꯑꯣ ꯁꯤꯁꯇꯔ ꯀꯌꯥꯅꯣ ꯈꯥꯔꯦꯅ꯫
ꯁꯀꯦꯟ ꯁꯃꯦꯁꯇꯔꯗ ꯀꯔꯒ ꯂꯩꯌꯦ꯫
ꯑꯣ ꯐꯩꯅꯦ ꯐꯩꯅꯦ ꯐꯖꯅ ꯐꯩꯅꯦ꯫
ꯍꯣꯏꯅꯦ ꯈꯪꯉꯦꯍꯦ
ꯁꯤꯡꯗꯨ ꯆꯥꯅꯤꯡꯕꯔꯣ ꯅꯪꯁꯨ
ꯆꯥꯅꯤꯡꯉꯦ ꯄꯤ ꯌꯣ꯫
ꯁꯦ ꯁꯦ ꯆꯥꯎ ꯁꯦ ꯁꯦ
ꯑ ꯑꯁ ꯌꯧ
ꯄꯤꯗꯕ ꯃꯥꯜꯂꯦ ꯅꯪꯁꯦ
ꯄꯤꯌꯦ ꯑꯗꯣ ꯅꯪ ꯁꯥꯏꯗꯅꯦ ꯑꯗꯨꯝ ꯗꯥꯏꯔꯦꯛ ꯆꯤꯡꯒ꯭ꯔ ꯃꯥꯥꯂꯦ꯫
ꯑꯩ ꯌꯥꯎꯗꯦ꯫
ꯑꯍꯝ ꯅꯪ ꯀꯩꯅꯣ ꯁꯦꯀꯦꯟ ꯁꯦꯃꯦꯁꯇꯔꯅꯦꯕꯀꯣ꯫
ꯍꯣꯏ
ꯑꯣꯀꯦ
ꯅꯣꯏꯗꯤ
ꯐꯤꯐ ꯁꯦꯃꯤꯁꯇꯔ ꯀꯥꯕ ꯍꯧꯗꯣꯔꯔꯦ꯫
ꯑꯥꯎ ꯑꯉꯟ ꯑꯣꯏꯈ꯭ꯔꯦꯍ ꯅꯣꯏꯗꯤ ꯍꯧꯖꯤꯛ ꯐꯥꯎꯁꯨ ꯑꯉꯥꯡꯅꯤꯗ ꯍꯧꯖꯤꯛꯁꯨ꯫
ꯍꯣꯏꯅꯦ ꯑꯉꯥꯡꯅꯦ
ꯍꯣꯏ ꯇꯆꯦ ꯀꯥꯏꯕ
ꯅꯪꯒꯤ ꯆꯍꯤ ꯍꯥꯟꯅ ꯍꯥꯏꯔꯛꯑꯣ ꯑꯗꯨꯒ ꯍꯥꯏꯒꯦ
ꯑꯁ ꯑꯩꯅ ꯍꯦꯡꯕꯅꯤ ꯑꯩꯈꯏꯗꯤ ꯍꯦꯡꯈ꯭ꯔꯦ ꯀꯩꯅꯣ ꯅꯪꯁꯦ ꯇ꯭ꯋꯦꯟꯇꯤ ꯅꯠꯇ꯭ꯔꯗꯤ ꯇ꯭ꯋꯦꯟꯇꯤ ꯋꯥꯟ ꯑꯣꯏꯔꯝꯒꯅꯤ ꯇꯣꯏꯇꯤ ꯃꯂ ꯑ ꯍꯣꯏ ꯈꯪꯉꯦꯍꯦ
ꯎꯝ ꯅꯪꯗꯤ ꯅꯥꯏꯟꯇꯤꯟ ꯑꯣꯏꯔꯝꯒꯗꯧ ꯃꯥꯜꯂꯦ
ꯅꯠꯇꯦ ꯍꯣ꯭ꯏꯁ ꯈꯨꯏꯗꯤ ꯍꯩꯈ꯭ꯔꯦ
ꯏꯁ ꯀꯃꯥꯏꯅ
ꯀꯃꯅꯥ
ꯑꯗꯣ ꯅꯪ ꯀꯃꯥꯏꯅ ꯁꯦꯀꯦꯟ ꯁꯦꯃꯤꯁꯇꯔ ꯈꯛꯇꯪ
ꯑꯁ ꯃꯁ ꯇꫪꯅꯤ ꯀꯩꯏꯅꯣ
ꯑꯦꯃꯥꯁꯇꯔꯣ
ꯑꯦ ꯍꯣꯏ ꯍꯤꯍꯤꯍꯤ ꯃꯥꯅꯤ ꯑꯗꯨꯒꯤ ꯎꯆꯦꯀꯣ ꯍꯥꯏꯅꯤꯗꯥ
ꯍꯣꯏꯅꯦ ꯀꯧꯕꯤꯔꯒꯦꯁꯦ
ꯑꯥ ꯍꯣꯏ ꯀꯔꯤꯔꯣ
ꯎ ꯎ
ꯀꯩꯅꯩꯅ
ꯅꯣꯡꯃ ꯊꯦꯡꯅꯁꯤꯀꯣ
ꯑꯥ
ꯑꯩꯗꯣ ꯅꯪꯕꯨ ꯈꯪꯕꯒꯨꯝ ꯇꯧꯋꯦꯕ꯫
ꯆꯤꯡ ꯊꯤꯒꯅꯤ ꯈꯪꯔꯔꯣꯏ
ꯈꯪꯉꯦ
ꯀꯃꯥꯏꯅ ꯈꯪꯒꯦꯔꯣ꯫
ꯈꯪꯉꯦ ꯈꯪꯉꯦ ꯑꯩ ꯅꯃꯥꯟꯅꯕꯤ ꯈꯔꯁꯨ ꯈꯪꯉꯦꯕ ꯑꯩꯗꯣ
ꯥꯑꯥ ꯌꯥꯔꯦ꯫
ꯑꯗꯣ ꯁꯤꯗꯗꯤ ꯍꯥꯏꯕ ꯌꯥꯗꯕꯅꯤꯅ ꯇꯣꯛꯈ꯭ꯔꯒꯦ
ꯑꯥꯥ ꯑꯥ ꯑꯥ
ꯅꯪ ꯍꯥꯥ
ꯅꯪ ꯑꯩꯕꯨ ꯈꯪꯔꯔꯣꯏ
ꯈꯪꯉꯦ ꯈꯪꯉꯦ
ꯑꯣ ꯑꯩ ꯀꯃꯥꯏꯅ ꯂꯩꯕ꯭ꯔꯥ ꯑꯗꯨꯗꯤ ꯍꯥꯏꯕꯤꯌꯣ ꯍꯧꯖꯤꯛ
ꯍꯥꯥ
ꯑꯩ ꯀꯃꯥꯏꯅ ꯂꯩꯕ꯭ꯔꯥ ꯍꯥꯏꯕꯤꯌꯣ ꯑꯗꯨꯗꯤ꯫
ꯑꯗꯨꯒꯨꯝꯕꯗꯨꯗꯤ ꯈꯪꯉꯣꯏꯍꯦ
ꯑꯣꯏꯁ ꯑꯗꯨꯗꯤ ꯀꯃꯥꯏꯅ ꯈꯪꯉꯦ ꯍꯩꯕ ꯇꯧꯔꯣ ꯎ ꯐꯔꯦ ꯐꯔꯦ ꯑꯗꯨꯗꯤ
ꯈꯪꯉꯦ ꯑꯗꯨꯒ ꯀꯥꯏꯗꯒꯤꯅꯣꯗꯨꯁꯨ ꯈꯪꯉꯦꯕ
ꯑꯌꯣ꯫ ꯍꯦꯃꯟꯗ꯭ꯔꯣ ꯅꯪꯅ ꯍꯧꯖꯤꯛ ꯍꯥꯏꯩꯕꯁꯤ ꯑꯩꯗꯤ ꯅꯪꯕꯨ ꯈꯪꯗꯦ ꯅꯪꯗꯤ ꯑꯥꯔꯠꯁꯔꯥ ꯁꯥꯏꯟꯁꯔꯥ
ꯑꯁ
ꯑꯗꯨꯗꯤ ꯑꯩꯗꯤ ꯏꯃꯥꯟꯅꯕꯤꯁꯤꯡꯁꯦ ꯑꯥꯔꯠꯁ ꯂꯩꯇꯦ ꯀꯩꯅꯣ
ꯎ ꯁꯥꯏ꯭ꯟꯁ ꯅꯦ ꯈꯪꯉꯦ ꯅꯪ꯫
ꯅꯪ ꯁꯥꯏꯖ ꯔꯣꯕ
ꯅꯠꯇꯦ ꯑꯦꯝ ꯑꯦ ꯍꯥꯏꯔꯒ ꯑꯦꯝ ꯑꯦꯗꯤ ꯑꯦꯝ ꯑꯦꯁ ꯁꯤꯔ ꯑꯦꯝ ꯑꯦꯔ
ꯑꯣꯏꯅꯦ ꯀꯥꯎꯏꯅ ꯑꯦꯝꯃꯦ ꯍꯥꯏꯕꯅꯤꯀꯣ ꯑꯁ ꯈꯪꯉꯦ ꯈꯪꯉꯦ ꯍꯧꯖꯤꯛꯇꯤ ꯍꯥ
ꯐꯨꯒꯦ
ꯐꯨꯒꯅꯨꯍꯦ ꯅꯥꯒꯅꯤ
ꯎ ꯅꯥ ꯅꯥꯎ ꯅꯥꯒꯦ ꯇꯧꯕꯒꯤ ꯐꯨꯒꯦ ꯇꯧꯕꯅꯤ ꯀꯩꯅꯣ꯫
ꯑꯗꯣ ꯑꯩꯗꯤ ꯄꯥꯝꯗꯦꯕ ꯅꯥꯕꯗꯣ ꯅꯥꯕꯗꯣ ꯑꯩꯗꯤ꯫ ꯑꯁꯦꯡꯕ ꯅꯥꯕꯨꯁꯨ ꯑꯦꯛꯁꯄꯤꯔꯦꯟꯁ ꯂꯩꯈ꯭ꯔꯦꯕ ꯑꯗꯨꯒꯤ
ꯑꯆꯥ ꯑꯆꯥ ꯑꯆꯥ
ꯐꯨꯕ ꯅꯥꯕꯕꯨꯗꯤꯀꯣ ꯀꯩꯝ ꯅꯠꯇꯦꯗ꯫
ꯍꯣꯏ ꯑꯗꯨꯒꯤ ꯐꯨꯒꯦ ꯇꯥꯎꯧꯕꯅꯤ ꯀꯩꯅꯣ
ꯍꯣꯏ ꯑꯩꯁꯨ ꯆꯤꯡꯅꯩꯕ ꯅꯪꯒꯤ ꯈꯨꯐꯨꯗꯣ ꯌꯥꯒꯗꯕ ꯃꯥꯥꯟ
ꯅꯪ ꯀꯨ ꯄꯨꯗ ꯌꯥꯒꯗꯕ ꯃꯥꯥꯟꯗꯦꯕ
ꯑꯗꯣ
ꯎꯝ
ꯅꯪ ꯅꯪꯒꯤ ꯑꯣꯔꯤꯖꯤꯅꯦꯜ ꯀꯩꯅꯣꯗꯣ ꯑꯩ ꯈꯪꯉꯦꯕ꯫ ꯂꯩꯐꯝꯗꯣ ꯑꯗꯨ ꯑꯣꯏꯔꯁꯨ ꯍꯧ ꯁꯤꯗꯤ ꯍꯥꯏꯕ ꯌꯥꯗꯦ
ꯌꯥꯏ ꯌꯥꯏ ꯌꯥꯏ ꯌꯥꯏ ꯌꯥꯏ ꯈꯪꯉꯦ ꯈꯪꯉꯦ
ꯇꯤ ꯇꯤꯗꯒꯤ ꯍꯧꯕꯅꯦ ꯈꯪꯉꯦ꯫
ꯑꯦ ꯁꯣꯏꯈ꯭ꯔꯦ ꯆꯨꯝꯗꯦ ꯅꯠꯇꯦ ꯑꯩ ꯑꯗꯨ ꯅꯠꯇꯦ꯫
ꯈꯪꯉꯤ
ꯅꯠꯇꯦ ꯍꯥꯏꯔꯒ ꯑꯁ ꯀꯔꯤꯔꯣ
ꯈꯪꯉꯤꯗ
ꯃꯤꯅ ꯅꯠꯇꯦ ꯍꯥꯏꯕꯗꯤ
ꯑꯥꯎ ꯑꯧ ꯑꯣꯀꯦ ꯅꯪꯁꯨ ꯀꯐ ꯇꯧꯕ꯭ꯔꯥ꯫
ꯍꯣꯏ
ꯑꯁ ꯑꯩꯁꯨ ꯌꯥꯗ꯭ꯔꯦ ꯂꯣꯛ ꯊꯨꯡꯕꯒꯤ ꯍꯥꯟꯅ ꯀꯃꯟꯀꫭꯜ ꯑꯣꯏꯔꯝꯃꯦ ꯑꯗꯣ ꯍꯧꯖꯤꯛꯇꯤ ꯀꯞꯁꯨ ꯇꯧꯈ꯭ꯔꯦ ꯑꯩꯁꯨ
ꯑꯣ ꯑꯩꯈꯣꯏꯗꯤ ꯑꯗꯨꯃꯥꯏꯅ ꯉꯁꯥꯏ ꯇꯥꯎꯔꯒ ꯂꯩꯕ ꯑꯗꯨꯒ ꯑꯩꯒꯤ ꯑꯦꯛꯖꯥꯝ ꯍꯦꯛ ꯑ ꯂꯣꯏꯔꯒ ꯍꯜꯂꯛꯄ ꯃꯇꯝꯗ ꯅꯣꯡ ꯆꯨꯕ ꯑꯗꯨꯒꯤ ꯑꯩꯗꯣ ꯅꯣꯡꯗ ꯁꯥꯟꯅꯕ ꯑꯗꯨꯒꯤ ꯍꯦꯛ
ꯑꯦꯝ ꯑꯦꯅ ꯑꯦꯝ ꯑꯦꯒꯤ ꯀꯩꯅꯣꯅ ꯅꯣꯡꯗ ꯁꯥꯟꯅꯕ꯭ꯔꯣꯕ
ꯑꯣꯏ
ꯑꯩꯗꯤ ꯊꯥꯖꯔꯛꯇ꯭ꯔꯦꯗ ꯅꯪ ꯑꯦꯝ ꯑꯦ ꯑꯣꯏꯒꯗꯧꯕ ꯃꯥꯟꯗ꯭ꯔꯦ
ꯎꯄꯥꯏ ꯂꯩꯇꯦ ꯀꯩꯏꯅꯣ
ꯑꯦꯃꯦꯗꯤ ꯃꯥꯟꯗꯤ ꯃꯥꯟꯗꯕꯅꯦꯍꯦ ꯅꯪꯁꯦ
ꯍꯣꯏ ꯃꯤꯁꯨ ꯃꯤ ꯃꯌꯥꯝꯅ ꯑꯗꯨꯝꯃꯥꯏꯅ ꯍꯥꯏꯌꯦ ꯑꯗꯨ ꯑꯣꯏꯔꯁꯨ ꯎꯄꯥꯏ ꯂꯩꯇꯦꯅꯦ ꯀꯥꯔꯗꯤ ꯀꯥꯕꯅꯤ ꯀꯩꯅꯣ
ꯑꯦ
ꯀꯅꯥꯅ ꯆꯤꯟ ꯊꯤꯔꯒ ꯍꯩꯒꯦꯔꯣ ꯑꯗꯨꯁꯤꯡꯗꯣ
ꯈꯣꯏꯗ ꯑꯗꯨ ꯑꯣꯏꯔꯁꯨꯕ ꯑꯣꯏꯔꯝꯕꯁꯨ ꯌꯥꯏꯑꯕꯀꯣ ꯑꯗꯣ ꯅꯪꯒꯤ꯫ ꯅꯈꯣꯟꯒ ꯅꯪꯒꯤ ꯋꯥ ꯉꯥꯡ ꯁꯥ ꯑꯗꯨꯒꯒ ꯈꯟꯕꯗꯗꯤꯀꯣ ꯅꯪꯁꯦ ꯀ꯭ꯂꯥꯁ ꯑꯦꯂꯚꯦꯟ ꯇꯨꯋꯦꯜꯐ ꯅꯠꯇ꯭ꯔꯒ ꯐꯥꯔꯁ ꯁꯦꯃꯦꯁꯇꯔ ꯀꯥꯒꯗꯕ ꯃꯤ ꯑꯣꯏ ꯃꯥꯜꯂꯦꯕ
ꯌꯥꯔꯦ ꯗꯨꯃꯥꯏꯅ ꯑꯉꯥꯡ ꯑꯣꯏꯗꯦꯗ ꯀꯔꯤꯔꯣ꯫
ꯑꯉꯥꯡꯗꯤ ꯑꯉꯥꯡꯗꯤ ꯑꯣꯏꯗ꯭ꯔꯦꯗꯀꯣ ꯍꯥꯏꯗꯤ ꯑꯦꯠꯂꯤꯁ ꯑꯩꯠꯇꯤꯟ ꯅꯥꯏꯟꯇꯤꯟ ꯇ꯭ꯋꯦꯟꯇꯤ ꯑꯣꯏꯔꯝꯃꯗꯤꯕꯀꯣ ꯑꯗꯨ ꯑꯣꯏꯔꯁꯨ꯫ ꯋꯥꯉꯥꯡ ꯁꯥ ꯑꯗꯨꯒ ꯀꯩꯀꯩ ꯑꯗꯣ ꯌꯦꯡꯕꯗ ꯅꯪꯁꯦ꯫ ꯑꯩꯠꯇꯤꯟ ꯅꯥꯏꯟꯇꯤꯟ ꯇ꯭ꯋꯦꯟꯇꯤ ꯈꯇꯪ ꯇ꯭ꯋꯦꯟꯇꯤ ꯐꯥꯎ ꯌꯔꯝꯒꯗꯧ ꯃꯥꯟꯗꯦꯗ
ꯈꯥꯇꯪ ꯑꯧ꯫
ꯁꯤꯡꯖꯨ ꯌꯥꯝ ꯄꯥꯝꯕ꯭ꯔꯣ ꯅꯪꯗꯤ
ꯍ
ꯑꯦꯁ ꯑꯍ ꯑꯍ꯫
ꯍꯔꯑꯣꯏ ꯗꯥ ꯑꯗꯨꯃꯥꯏꯅ ꯍꯥꯏꯔꯨꯗꯤ
ꯍꯦ ꯄꯤꯖꯥ ꯄꯝꯕ꯭ꯔꯣ
ꯄꯝꯗꯦ
ꯄꯤꯖꯥ ꯄꯥꯝꯗꯦ꯫
ꯍꯣꯏ ꯄꯥꯝꯗꯦ ꯍꯥꯎꯇꯦ
ꯀꯩ ꯀꯩ ꯅꯪꯒꯤ ꯐꯦꯕꯣꯔꯥꯏꯠ ꯐꯨꯗ ꯀꯩꯅꯣ ꯑꯗꯨꯗꯤ
ꯑ ꯑꯩꯗꯤ ꯅꯤꯡꯊꯤꯅ ꯔꯦꯃꯦꯟ ꯇ꯭ꯔꯥꯕꯔꯁꯨ ꯌꯥꯏ ꯀꯥꯏꯗꯦ
ꯑꯥꯎꯝ
ꯑꯣꯟꯂꯤ ꯃꯦꯟꯗꯤ ꯍꯗ ꯑꯦ ꯌꯥꯔꯦ
ꯑꯆꯥ ꯑꯆꯥ
ꯈꯪꯈ꯭ꯔꯦ ꯈꯪꯈ꯭ꯔꯦ ꯍꯧꯖꯤꯛꯇꯤ ꯎꯝ ꯎꯝ꯫
ꯀꯔꯤ ꯎꯝ ꯎꯝ
ꯅꯪꯒꯤ ꯔꯃꯦꯟ ꯄꯥꯝꯕꯗꯣ ꯈꯪꯈ꯭ꯔꯦꯕ꯫
ꯍꯥꯏ
ꯑꯩꯉꯣꯟꯗ ꯄꯋꯥꯔ ꯑꯃ ꯂꯩꯔꯦ ꯑꯗꯨ ꯑꯣꯏꯔꯗꯤ
ꯑꯆ ꯀꯔꯤ ꯄꯋꯥ
ꯅꯪꯅ ꯔꯥꯃꯦꯟ ꯄꯥꯝꯃꯦ ꯍꯥꯏꯕꯗꯒꯤꯀꯣ
ꯑꯥꯎ
ꯑꯩꯉꯣꯟꯗ ꯀꯩꯅꯣꯝ ꯑꯃ ꯂꯥꯛꯈ꯭ꯔꯦꯕ ꯑꯣꯄꯣꯔꯆꯨꯅꯤꯇꯤ ꯑꯃ
ꯑꯣ ꯑꯍꯥ ꯑꯍꯥ ꯑꯩꯕꯨꯁꯨ ꯍꯥꯏꯕꯤꯌꯣ ꯈꯪꯅꯤꯡꯉꯦ꯫
ꯅꯪ ꯑꯟꯗꯔꯁꯇꯦꯟ ꯇꯧꯒꯗꯧ ꯃꯥꯟꯗꯦ ꯑꯩꯩꯅ ꯈꯨ ꯍꯥꯏꯗꯣ꯫
ꯑꯣꯌꯌꯣ
ꯀꯩꯅꯣ ꯀꯣ
ꯑꯥꯎ
ꯅꯍꯥꯟ ꯑꯦ ꯀꯩꯅꯣ꯫ ꯎꯝ ꯆꯦꯔꯤ ꯕ꯭ꯂꯣꯁꯨꯝꯒꯤ ꯑꯗꯨꯒꯨꯝꯕꯗꯣ ꯆꯠꯇ꯭ꯔꯣ
ꯑ ꯆꯠꯄꯅꯤ ꯃ ꯍꯗ
ꯀꯌꯥꯔꯠ ꯆꯠꯈ꯭ꯔꯦ
ꯑꯃ
ꯑꯃ ꯑꯣ ꯑꯁ ꯑꯃꯈꯛꯇꯪ ꯑꯣꯏꯔꯗꯤ ꯑꯩꯅ ꯑꯅꯤꯔꯛ ꯆꯠꯅꯤꯡꯉꯥꯏ ꯀꯩꯅꯣ ꯄ꯭ꯂꯥꯟ ꯇꯧꯕꯤꯒꯤꯅꯦ
ꯌꯥꯏꯌꯦ ꯑꯗꯨꯁꯨ ꯌꯥꯏ ꯌꯥꯏ
ꯍꯣꯏꯅꯦ
ꯀꯩꯅꯣꯗꯤ ꯕꯔꯥꯛ ꯐꯦꯁꯇꯤꯚꯦꯜꯒꯨꯝꯕꯗꯤ ꯑꯗꯨꯣ ꯕꯔꯥꯛ ꯐꯦꯁꯇꯤꯚꯦꯜꯗꯤ ꯅꯨꯡꯉꯥꯏꯇꯕꯅꯤꯗ
ꯆꯠꯇꯦ ꯈꯣꯏꯗꯦ ꯑꯗꯨ ꯈꯣꯏꯗꯦꯌꯦꯦ ꯑꯩ ꯀꯁꯦ ꯑꯥꯎ
ꯑꯗꯨꯗꯣ ꯂꯥꯞꯀꯗꯕ ꯃꯥꯜꯂꯦ ꯂꯥꯞꯀꯗꯕ ꯃꯥꯜꯂꯦꯕ
ꯎꯝ ꯑꯩꯅ ꯍꯧꯖꯤꯛ ꯂꯩꯕꯗꯨꯔꯥ
ꯍꯣꯏ
ꯀꯩꯗ ꯆꯠꯄꯒꯦ
ꯔꯛ ꯐꯦꯁꯇꯕ ꯀꯨꯝꯚꯥꯦ ꯕ꯭ꯂꯣꯁꯝꯒꯤꯦ ꯀꯨꯝꯕꯥ
ꯑꯍꯣꯏ ꯍꯣꯏ
ꯎꯝ
ꯆꯦꯔꯤ ꯕ꯭ꯂꯣꯁꯨꯝꯗꯤ ꯑꯩꯈꯣꯏꯒꯤꯗꯤ ꯌꯥꯝ
ꯅꯪ ꯂꯩꯐꯝꯗꯣ ꯈꯪꯈ꯭ꯔꯦꯕ ꯑꯗꯨꯒꯤ
ꯑ
ꯑꯩ ꯈꯪꯈ꯭ꯔꯦ ꯈꯪꯈ꯭ꯔꯦ
ꯑꯗꯨꯗꯤ ꯐꯥꯎꯔꯦ ꯐꯥꯔꯦ
ꯑ
ꯑ
ꯅꯪꯒꯤ ꯀꯔꯤ ꯀꯅꯣ ꯂꯣꯏ ꯈꯪꯈ꯭ꯔꯦ ꯑꯩꯗꯤ
ꯑ ꯑꯗꯨꯔꯁꯨꯗꯤ ꯅꯅ ꯑꯣ ꯉꯥꯡꯕꯁꯨ ꯊꯥꯖꯗꯦ
ꯏꯁ ꯑꯁꯦꯡꯕꯣ
ꯍꯣꯏ
ꯑꯁ ꯑꯩ ꯅꯪꯉꯣꯟꯗ ꯄ꯭ꯔꯨꯐ ꯇꯧꯕꯤꯒꯦ
ꯑꯥꯎ ꯀꯔꯝ ꯀꯥꯟꯗ
ꯍꯧꯖꯤꯛ ꯍꯧꯖꯤꯛꯃꯛ ꯍꯧꯖꯤꯛꯃꯛ
ꯑꯥꯎ ꯀꯥꯏꯔꯒ ꯂꯩꯒꯦ